ꯍꯦꯜꯂꯣ ꯇꯕꯤꯔꯒꯣ
ꯍꯣꯏ ꯣꯜ ꯌꯦꯡꯅꯤ ꯍꯥꯏꯕ ꯅꯪꯁꯨ
ꯑꯣꯝ
ꯑꯩꯁꯨ ꯀꯟꯅ ꯈꯥꯡꯉꯒ ꯌꯦꯡꯉꯤꯕꯅꯤ ꯉꯥꯏꯔꯤꯕꯅꯤ ꯍꯥꯏꯕ
ꯆꯨꯝꯅꯤꯡꯕ ꯑꯍꯣꯡꯅꯦ ꯃꯔꯛꯇ ꯍꯧꯖꯤꯛꯇꯤ ꯈꯔ ꯐꯥꯔꯦ
ꯎ ꯍꯥꯏꯕꯗꯤ ꯐꯔꯛꯇ ꯇꯨꯝꯈ꯭ꯔꯗꯤ ꯑꯃꯨꯛ ꯍꯧꯒꯠꯄꯗꯨ
ꯍꯔ
ꯔꯣꯏꯕ ꯑꯗꯨꯒꯤ ꯇꯨꯝꯕꯤꯗ꯭ꯔꯕꯅꯦ ꯎꯝ
ꯑꯩꯣꯏꯁꯦ ꯑꯗꯨꯥꯏꯅ ꯇꯨꯝꯕ ꯈꯪꯉꯣꯏ ꯍꯌꯦ ꯌꯦꯡꯁꯨ ꯍꯅꯨꯡꯆꯤꯠꯁꯨ
ꯑꯗꯣ ꯀꯅꯥꯁꯨꯄꯣꯔꯠ ꯇꯧꯕ ꯇꯥꯒꯦ ꯄ꯭ꯔꯥꯆꯤꯒ ꯅꯣꯔꯋꯦꯁꯦ
ꯁꯄꯔ
ꯕ꯭ꯔꯥꯖꯤꯜꯕꯨ ꯑꯣꯏꯅ
ꯎꯝ ꯉꯥꯟꯂꯤ ꯉꯥꯟꯂꯤ ꯔꯃꯥꯏꯅ ꯆꯖ ꯅꯕꯨꯗꯤ ꯆꯖ ꯒ ꯋꯥ
ꯎꯝ ꯑꯗꯨꯗꯣ ꯀꯥꯟ ꯅꯪꯅ ꯌꯦꯡꯉ ꯀꯥꯟꯗ ꯀꯔꯝꯕ ꯀꯟꯇ꯭ꯔꯤꯅꯗꯤ ꯈꯔ ꯍꯦꯟꯅ ꯐꯖꯅ ꯁꯥꯟꯅꯕꯒꯨꯝꯕ ꯎꯕ꯭ꯔꯥ
ꯑꯩꯗꯤ ꯐꯥꯅꯁꯨꯊꯖꯕ ꯌꯥꯎꯋꯦ
ꯎꯝ ꯑꯩꯗꯤ ꯏꯁꯄꯦꯟꯁꯨ ꯄꯖ ꯁꯅꯕꯅꯕ ꯃꯥꯔꯇꯗꯀꯥꯟ
ꯑꯣ ꯁꯗ ꯑꯗꯨꯣ ꯍ ꯑꯃꯟꯇ ꯂꯥꯑꯦꯅꯤ ꯊꯔꯗꯤ ꯅꯠꯇꯦꯗ
ꯎꯝ ꯑꯗꯨꯗ ꯄꯣꯔꯇꯨꯒꯜꯗꯤ ꯈꯔ ꯀꯩꯅꯣ ꯎꯝ ꯈꯪꯗꯦ ꯑꯇꯩꯒ ꯌꯦꯡꯕ ꯀꯥꯟꯗꯀꯣ ꯍꯟꯗꯛꯀꯥꯟꯁꯦ ꯈꯔ ꯃꯣꯏꯁꯦ ꯗꯥꯎ ꯊꯤꯔꯗꯤ ꯂꯩꯍꯧꯒꯗꯧꯕ ꯃꯥꯜꯂꯦ
ꯃꯣꯏꯗ ꯀꯔ ꯑ ꯅꯎꯗꯒ ꯁꯥꯏꯠꯇꯣ ꯂꯦꯞꯄ ꯅꯤꯄꯥꯗꯣ
ꯎꯝ
ꯊꯗ ꯅꯨꯄꯥꯁꯨ ꯃꯥ ꯃꯊꯟꯗꯒꯤ ꯇꯥꯎꯅꯤꯡꯕꯒꯨꯝ ꯇꯧꯅꯤ ꯑꯗꯨ ꯅꯨꯄꯥꯗꯨꯁꯨ
ꯎꯝ ꯈꯔꯗꯤ ꯑꯗꯨꯒꯨꯝꯕ ꯃꯣꯏꯁꯦ ꯇꯤꯝ ꯃꯔꯛꯇ ꯈꯔ ꯂꯩꯕ ꯃꯥꯜꯂꯤ
ꯅꯅꯤꯎꯗꯁꯨ ꯃꯥꯏꯗꯕꯅ
ꯎꯝ
ꯅ ꯇꯧꯅꯤꯗ ꯑꯗꯨ ꯅꯨꯄꯥꯗꯁꯨ ꯃꯥꯅ ꯇꯧꯅꯤꯡꯕ ꯑꯗꯨꯝ ꯎꯅ ꯍꯈꯣꯏ ꯌꯦꯡꯕꯒ ꯎ
ꯃꯣꯏꯁꯦ ꯔꯣꯅꯥꯜꯗꯣ ꯈꯇꯪ ꯐꯥꯎꯔ ꯂꯩꯔꯦ ꯑꯩꯈꯣꯏꯒꯤ ꯑꯦꯐꯔꯠꯁꯦ ꯎꯕꯤꯗ꯭ꯔꯦ ꯍꯥꯏꯅ ꯈꯔ ꯇꯔꯕꯨ ꯃꯥꯅꯦ
ꯑꯣꯗꯨꯀꯥꯎꯗꯤ ꯀꯥꯗꯤ ꯀꯥꯔ ꯑꯣꯏꯣꯏꯗ
ꯎꯝ ꯃꯥꯟꯗꯦ ꯃꯥꯟꯗꯦ ꯑꯩ ꯃꯣꯏꯁꯦ ꯈꯔ ꯂꯩꯍꯧꯒꯗꯧꯕ ꯃꯥꯜꯂꯦ ꯏꯁꯄꯦꯟꯒꯨꯝꯕ ꯑꯩꯈꯣꯏ ꯈꯨꯠ ꯁꯥꯟꯅ ꯑꯗꯨꯗꯤ ꯑꯁ ꯍꯧꯕꯗꯒꯤꯩ ꯂꯣꯏ ꯐꯥꯎ ꯀꯣ
ꯏꯁꯄꯦꯟꯒ ꯁꯤ ꯈꯣꯇꯒꯥꯎ ꯁꯥꯟꯅꯔꯒ ꯃꯣꯏ ꯗꯥꯎ ꯐꯥꯔ ꯉꯝꯃꯁꯨ ꯐ꯭ꯔꯥꯟꯁ ꯑꯩꯩꯈꯠꯇ ꯁꯤꯔꯅꯤꯗ
ꯍꯝ
ꯑꯗꯨꯗꯩꯗꯤ ꯑꯩꯈꯣꯏ ꯑꯩꯈꯣꯏ ꯔꯣꯝꯗꯗꯤ ꯈꯔ ꯊꯥꯖꯕꯗꯤ ꯋꯥ ꯌꯥꯝ ꯂꯩꯑꯗꯔꯖꯦꯟꯇꯤ ꯂꯎꯗꯦ
ꯎꯝ ꯎꯝ
ꯌꯥꯝꯂꯤꯡꯕꯤ ꯑꯣꯠꯂꯏꯇꯦꯅ ꯑꯗꯨꯗ
ꯎꯝ ꯎꯝ
ꯑꯗꯨ ꯑꯁꯨ ꯍꯝꯗꯥꯒꯤꯁꯦ ꯅꯥꯅ ꯂꯥꯛꯄꯁꯨ ꯌꯥꯝ ꯐꯕꯅ ꯁꯅꯥꯗ ꯑꯗꯨꯏꯒꯤ ꯍꯥꯏꯕꯁꯨ ꯍꯥꯏꯗꯦ
ꯎꯝ ꯎꯝ
ꯈꯪꯗꯦ ꯗꯥꯎ ꯌꯦꯡꯕ ꯇꯥꯔꯦ ꯗꯥꯎ ꯅꯠꯇꯦꯗ ꯍꯥꯏꯩꯗꯤ ꯍꯥꯏꯌꯦ ꯇ ꯈꯣꯏꯗꯤ
ꯀꯦꯜꯁꯨ ꯗꯔꯀꯥꯔ ꯑꯣꯏ ꯑꯗꯨ ꯍꯣꯏ ꯃꯔꯛꯇꯗꯤ ꯂꯛꯁꯨ ꯈꯔꯗꯤ ꯂꯩꯗꯤ ꯂꯩꯌꯦꯗ
ꯎꯝ ꯅꯥꯟꯅꯤꯒꯗꯤꯁꯨ ꯃꯣꯏ ꯂꯥꯛ ꯈꯔ ꯂꯥꯏꯕꯒꯤꯅꯤꯗ ꯍꯋꯥꯏꯅꯕꯨ ꯌꯥꯝ ꯄꯥꯏꯌꯦꯅ
ꯎꯝ ꯅꯪꯍꯥꯡꯉꯩ ꯀꯩꯅꯣ ꯅꯊꯟꯇ ꯂꯩ ꯍꯥꯏꯕ꯭ꯔꯣ
ꯃꯦ ꯑꯩ ꯑꯩꯁ ꯌꯦꯟꯒꯂꯌꯦ
ꯑꯣ
ꯇꯗꯤ ꯏꯗꯤ ꯁꯥ ꯉ ꯂꯗ ꯃꯡ ꯉꯥꯏꯕ ꯑꯣꯏꯅ ꯑꯩꯈꯣꯏꯗ ꯥꯎꯅꯥ ꯌꯥ ꯗꯗꯤ ꯍꯥꯟꯅꯠꯇꯨꯃꯤ ꯀꯅꯤꯒꯦ ꯑꯩ ꯌꯥꯝꯗꯤ ꯌꯦꯡꯅꯤꯡꯕ ꯅꯠꯇꯦꯒ
ꯄꯦ ꯑꯔꯖꯦꯟꯇꯤꯅꯥ ꯐ꯭ꯔꯥꯟꯁꯔ ꯌꯥꯝ ꯁꯤꯔꯤ ꯏꯕꯗꯤ ꯉ ꯉꯃꯤꯅꯦꯗ ꯑꯗꯨ ꯈꯂꯗꯤ
ꯑꯆꯥ ꯌꯦꯡꯕ ꯇꯥꯔꯦ ꯉ ꯁꯤꯁꯦ ꯑꯗꯨ ꯕ꯭ꯔꯥꯖꯤꯜ ꯑꯣꯏꯅꯗꯤ ꯑꯩꯗꯤ ꯇꯧꯕꯤꯅꯤꯡꯉꯤꯗ
ꯎꯝ ꯍꯜꯂꯥꯟ ꯍꯜꯂꯥꯟ ꯈꯛꯇꯅꯦꯔ ꯃꯣꯏꯗꯤ
ꯑ ꯍꯜꯂꯥꯟ ꯍꯣꯏ ꯍꯂꯥꯟꯁꯦ ꯍꯣꯏ ꯌꯥꯝꯅ ꯐꯥꯎꯋꯦ ꯃꯣꯏꯒꯤꯗꯀꯣ ꯑꯗꯨ ꯈꯪꯗꯦ ꯄ꯭ꯂꯦꯁꯦ ꯍꯇ ꯀꯥꯟꯁꯦ ꯑ ꯑꯅꯧꯕꯁꯤꯡ ꯂꯥꯛꯄꯁꯨ ꯍꯟꯗꯛ ꯀꯥꯟꯗꯤ ꯌꯦꯡꯕ ꯅꯨꯡꯉꯥꯏꯕ ꯌꯥꯝ ꯌꯥꯎꯋꯦꯗ ꯏꯁꯄꯦꯟꯒꯨꯝꯕ ꯑꯩꯈꯣꯏ ꯈꯨꯠꯁꯟꯅꯒꯨꯝꯕꯗꯨꯀꯣ ꯌꯦꯡꯕꯗ ꯃꯤꯠ ꯌꯥꯝꯅ ꯄꯦꯟꯕ ꯑꯃ ꯌꯥꯎꯋꯦꯕ ꯍꯧꯕꯒ
ꯃꯣꯏꯗꯤ ꯑꯗꯨꯝ ꯌꯥꯏ ꯌꯥꯏꯗ ꯍꯣꯏ
ꯎꯝ
ꯃꯔꯔꯁꯤꯂꯣꯅꯥ ꯄ꯭ꯂꯦꯌꯔꯁꯨ ꯑꯇꯅꯦꯅ
ꯝ
ꯍꯪꯅꯤꯦꯗ ꯕꯣꯔ ꯌꯦꯡꯃꯟꯕꯅꯈꯣꯏꯁꯦ
ꯑꯩꯕꯨꯗꯤ ꯄꯥꯛꯄꯗꯤ ꯌꯦꯡꯗꯦꯗ ꯌꯦꯡꯕꯕꯨꯗꯤ ꯋꯥꯔꯜ ꯀꯞꯇꯗꯤ ꯈꯔ ꯀꯣ ꯑ ꯀꯞꯇ ꯈꯔ ꯌꯦꯡꯕꯤꯗ꯭ꯔꯗꯤ ꯄꯥꯞ ꯄꯨꯔꯅꯤ ꯍꯥꯏꯅ ꯌꯦꯡ ꯄꯕꯤꯔꯤꯕꯅꯤꯗ
ꯃꯔꯛ ꯃꯔꯛꯀꯨꯗꯤ ꯑꯩꯗꯤ ꯆꯦꯝꯄꯤꯌꯟꯁ ꯂꯩ ꯀꯅꯜꯂꯤꯒꯒꯨꯝꯕꯁꯨ ꯑꯗꯨꯝ ꯌꯦꯡꯉꯤꯗ
ꯎꯝ ꯍꯝ
ꯆꯦ ꯂꯥꯁ ꯏꯌꯥꯔꯒꯤ ꯌꯨꯔꯣꯄꯌꯥꯟ ꯀꯥꯞꯒꯤ ꯄꯣꯇꯨꯒꯜ ꯁꯄꯦꯟ ꯀꯥ ꯀꯥ ꯀꯥꯕꯨꯗꯨ ꯁꯥꯡꯉꯅꯥ
ꯇꯥꯏ ꯑꯗꯨ ꯑꯩꯗꯤ ꯑꯃꯠꯇ ꯌꯦꯡꯗꯦ
ꯑꯗꯨꯗꯁꯨ ꯑꯣꯇꯣꯒꯥꯎꯅ ꯉꯝꯃꯦꯕ ꯁꯥꯎꯅꯤꯡꯕꯗꯤ
ꯅꯥꯛꯁꯨ ꯑꯣ ꯑꯗꯨꯃꯥꯏ ꯇꯋꯥꯗꯤ ꯈꯪꯗꯦ
ꯑ
ꯍꯥꯏꯕꯗꯤ ꯀꯥꯡꯗꯦꯗ ꯁꯅꯥꯗꯕꯅꯤꯅ
ꯎꯝ ꯎꯝ ꯑꯗꯨꯁꯨ ꯏꯟꯇꯔꯦꯁ ꯂꯩꯅ ꯌꯦꯡꯕꯨ ꯌꯦꯡꯕꯤꯌꯨꯒꯥꯏ
ꯑꯣ ꯎꯝ ꯍꯣꯏ ꯑꯗꯨꯗꯤ ꯄꯣꯐꯦꯠ ꯂꯥꯏꯇꯦꯒ ꯋꯥ ꯣ ꯌꯦꯁꯦ
ꯃꯆꯥ ꯁꯣꯛꯅꯤꯡꯉꯥꯏ ꯑꯣꯏꯕ꯭ꯔꯥ
ꯀꯕꯤꯕ
ꯃꯁꯥ ꯁꯣꯛꯅꯤꯡꯉꯥꯏ ꯑꯣꯏꯔꯝꯕ꯭ꯔꯣꯕ ꯂꯥꯁꯇ
ꯁꯣꯈ꯭ꯔꯦꯅꯗ ꯇꯨꯕꯤꯅ ꯂꯩꯏꯌꯦ
ꯍ ꯌꯦꯡꯁꯨ ꯑꯃ ꯑꯩꯗꯤ ꯉꯔꯥꯡꯕꯨꯗꯤ ꯌꯦꯡꯉ ꯦ ꯇ꯭ꯔ ꯏ ꯑꯗꯦꯅ ꯌꯥꯝ ꯐꯖꯔꯦ ꯍꯥꯏꯌꯦꯦ ꯉꯔꯥꯡꯒꯤꯁꯨ ꯉꯁꯤ ꯑ ꯉꯔꯥꯡꯅꯤ ꯁꯨꯍ
ꯉꯔꯥꯡ ꯅꯠꯇ꯭ꯔ ꯑꯃ ꯑꯌꯨꯛꯀꯤꯗꯣ ꯄꯨꯡ ꯊ꯭ꯔꯤ ꯊꯥꯔꯇꯤꯒꯤꯗ
ꯑꯣ ꯊ꯭ꯔꯤ ꯊꯥꯔꯇꯤꯅꯦꯀꯣ ꯐ꯭ꯔꯥꯟꯁꯈꯣꯏꯒꯤꯗ ꯃꯦ ꯄ꯭ꯔꯥꯥꯟ ꯐꯁꯅꯕꯗꯨ ꯑꯗꯨꯒꯦꯔ ꯑ ꯌꯥꯝ ꯄꯁꯥꯏ ꯍꯥꯏꯅ ꯑ ꯉꯣꯇꯤꯅ ꯉꯝꯕꯅꯤꯕ ꯃꯣꯏꯆꯣ ꯎꯦ
ꯑꯗ ꯄꯣꯔꯇꯨꯒꯥꯜꯒꯤꯁꯨ ꯄꯦꯅꯥꯜꯇꯤꯅ ꯉꯝꯈꯤꯕꯅꯤꯗꯅ
ꯎꯝ ꯐꯇꯒ꯭ꯔꯁ ꯑꯗꯨ ꯂꯗꯤ ꯐꯖꯗ ꯄꯥꯏ ꯐꯖꯥꯕ ꯉꯥꯛꯇꯅꯦ ꯑꯁꯤ ꯑꯥꯔꯖꯦꯟꯇꯤꯅꯥ ꯈ ꯑꯣꯏꯒꯤꯗꯨꯁꯨ ꯌꯥꯝ ꯐꯖꯔꯦ ꯄꯣꯔꯇꯨꯒꯜꯁꯤꯁꯨ ꯌꯥꯝ ꯐꯖꯔꯦ
ꯑꯆꯥ
ꯊꯅꯤ
ꯋꯥꯔꯜ ꯀꯞꯀꯤ ꯋꯥꯔꯤ ꯅꯠꯇ꯭ꯔꯗꯤ ꯀꯔꯤ ꯑꯣꯟꯕ ꯇꯥꯔꯦ
ꯈꯥꯡꯗꯦꯗ ꯍꯟꯗꯁꯦ ꯃꯇꯝ ꯑꯣꯏꯔꯗꯤ ꯂꯣꯏ ꯃꯤ ꯂꯣꯏꯅ ꯃꯅꯤꯡ ꯊꯥꯕ ꯃꯥꯜꯂꯤꯦꯗ
ꯏꯔꯣꯏꯅꯨꯕ ꯁꯤꯗ ꯈꯇꯪ ꯊꯥꯔꯤꯅꯦ ꯍꯣꯏꯅꯦ
ꯑꯣꯗ ꯃꯤ ꯄꯊꯣꯋꯥꯗ ꯁꯥꯥꯔꯇ ꯏꯅꯥ ꯂꯄꯅꯥ ꯄꯥ ꯄꯥꯁ ꯇ ꯍꯧꯖꯤ ꯏꯅꯦꯕ ꯈꯗꯅ ꯀꯔ ꯁꯤ ꯃꯥꯗꯧꯔꯅ ꯣꯂ ꯀꯔꯤꯦ ꯅꯦꯡꯁꯦ ꯅꯨꯄꯥ ꯋꯥ ꯄꯥꯝꯕ ꯅꯠꯇ꯭ꯔꯣ ꯄꯖꯥꯕ ꯄꯥꯝꯕ ꯅꯠꯇ꯭ꯔꯣ ꯅꯨꯄꯥ ꯊꯣꯛꯄ ꯄꯥꯝꯕ ꯅꯠꯇ꯭ꯔꯣ ꯑꯗꯣ ꯔꯦꯗꯤꯃꯦꯠꯁꯤ ꯀꯔꯥꯏ
ꯍ ꯍꯧꯖꯤꯛꯀꯥꯟ ꯃꯤ ꯃꯅꯤꯄꯨꯔꯗ ꯅꯩꯈ꯭ꯔꯕꯅꯦꯍꯦ ꯔꯣꯅꯥꯜ ꯇꯣꯒ ꯃꯦꯁꯤ ꯃꯔꯝꯗꯨꯁꯨ ꯀꯟꯅ ꯐꯨꯅꯔꯤꯕꯅꯤꯀꯣ
ꯀ ꯚꯀꯥ ꯀꯥ ꯍꯥꯏꯀꯣ ꯃꯣꯏꯅꯤꯗ ꯍꯒ
ꯎꯝ
ꯃꯤ ꯍꯥꯇꯥꯅ
ꯑꯁꯕꯥꯅꯤ ꯌꯦꯡꯒꯗꯧꯕꯅꯤꯅꯦ ꯈꯪꯒꯗꯧꯕꯅꯤ ꯅꯤꯅ ꯃꯄꯥꯅꯤ ꯊꯣꯛꯄ ꯀꯥꯟꯗ ꯇꯨꯝꯗꯕꯤꯗ ꯌꯦꯡꯉꯁꯨ ꯈꯔ ꯑꯗꯨꯝ ꯀꯃꯦꯟꯗꯣ ꯌꯦꯡꯕ ꯅꯨꯡꯉꯥꯏꯗꯅ ꯈꯟꯅꯔꯒ ꯂꯩꯕꯁꯤꯡꯗꯣ
ꯎꯝ ꯃꯣꯏ ꯃꯤꯗꯣ ꯀꯥꯔꯗꯤ ꯐꯗꯕ ꯌꯦꯡ ꯑꯩꯣꯏ ꯂꯥꯛ
ꯍꯣꯏ ꯍꯣꯏ ꯐꯦꯟꯁꯤꯡꯅ ꯀꯟꯅ ꯈꯠꯅꯔꯒ ꯂꯩꯕꯗꯣ ꯑꯗꯨꯅꯤꯅꯦ ꯑꯃ ꯑꯃ ꯑꯃ ꯍꯥꯏꯊꯅꯔꯒ ꯂꯩꯕꯁꯤꯅꯤ
ꯃꯣꯏ ꯑꯅꯤꯗꯣ ꯁꯅꯔꯒ ꯉꯝꯃ ꯅꯨꯄꯥ ꯑꯗꯨꯗꯤ ꯑ ꯑꯣ ꯂꯣꯏꯔꯅꯤ
ꯍꯣꯏ ꯍꯣꯏ ꯏꯒꯣ ꯐꯖꯅ ꯋꯥꯡꯈꯠꯄ ꯌꯥꯔꯦꯕ
ꯃꯦꯗ ꯍꯥꯏꯔ ꯀꯔꯤ ꯍꯥꯏꯕ꯭ꯔꯥ ꯂꯣꯛꯣꯛ ꯂꯣꯛ ꯈꯕ꯭ꯔꯥ ꯍꯥꯏꯕ꯭ꯔꯥ ꯁꯨꯃꯥꯏꯅ ꯇꯧꯕ꯭ꯔꯥ ꯅꯪꯗꯣ
ꯑ ꯎ꯭ꯔꯥ ꯀꯂꯣ ꯃꯅꯤ ꯂ ꯑ ꯑꯗꯨꯣ ꯊꯣꯡꯕ꯭ꯔꯥ ꯍꯥꯏꯕꯅꯤꯗ ꯅꯪꯒꯣ
ꯂꯣꯛ ꯊꯨꯡꯕ꯭ꯔꯥ ꯍꯥꯏꯕ
ꯑ ꯂꯧ ꯊ ꯐꯗ ꯍꯥꯏ
ꯑꯣ ꯑꯦꯅꯦꯇꯅꯦꯇꯦ ꯊꯨꯡꯗꯤꯦ ꯊꯨꯡꯗꯦ
ꯑ
ꯒ꯭ꯔꯥꯎꯟ ꯃ ꯈꯣꯡꯒꯗꯤ ꯇꯥꯍꯜꯂꯛꯀꯅꯨꯗ
ꯃ ꯍꯥꯏ ꯃꯥꯗꯣ ꯃꯥꯔ ꯇꯨꯝꯃ ꯃꯥꯔ ꯇꯨꯝꯃ ꯑꯗꯨꯅꯥꯏ ꯇ ꯍꯧꯒ ꯅꯪ ꯇ ꯅꯣꯣꯦꯅ
ꯑꯦ ꯃꯈꯣꯟꯁꯦ ꯈꯔ ꯈꯔ ꯀ꯭ꯂꯤꯌꯥꯔꯒ ꯑꯣꯏꯅꯗ꯭ꯔꯦꯀꯣ ꯍꯧꯖꯤꯛꯀꯥꯟꯁꯦ
ꯎꯝ
ꯅꯨꯡꯗꯥꯡꯗ ꯑꯣꯏꯕꯒꯤꯔꯥ ꯄꯨꯡ ꯋꯥꯟ ꯊꯥꯔꯇꯤꯒꯨꯝꯕ ꯉꯥꯏꯔ ꯂꯩꯕꯒꯤꯔ ꯃꯀꯣꯟ ꯐꯥꯁꯨ ꯀ꯭ꯂꯤꯌꯥꯔꯒ ꯑꯣꯏꯅꯗ꯭ꯔꯦ
ꯃ ꯐꯣꯟ ꯃꯥꯒꯤꯦ
ꯃꯈꯣꯟ ꯁꯦꯡꯅꯁꯨ ꯈꯤꯇꯪ ꯁꯦꯡꯕ ꯋꯥꯠꯅꯩ ꯍꯥꯏꯕꯅꯤꯗ
ꯍꯧꯖꯤꯛꯀ
ꯑꯥ ꯑꯥ ꯍꯧꯖꯤꯛꯇꯤ ꯑꯃꯨꯛꯀ ꯁꯦꯡꯈ꯭ꯔꯦ ꯉꯁꯥꯏꯗꯣ ꯉꯥꯡꯕ ꯚꯥꯞ ꯇꯥꯗꯕꯀꯣ
ꯎꯝ ꯉꯥꯟꯅ ꯍꯥꯏ ꯌꯥꯗ꯭ꯔꯣ ꯅꯪꯗꯤ
ꯀ꯭ꯂꯤꯌꯥꯔ ꯑꯣꯏꯊꯣꯛꯈ꯭ꯔꯄ꯭ꯔꯅ ꯑꯃꯨꯛ ꯉꯥꯏꯔꯒ ꯇꯥꯔꯤꯕꯅꯤꯅ ꯌꯧꯕꯗꯤ
ꯑꯁꯤꯗꯒꯤ ꯊꯦꯡꯅ ꯍꯥꯏꯔꯛꯇ ꯌꯥꯔꯣ ꯑꯗꯨꯗꯤ
ꯑ ꯍꯧꯖꯤ ꯏ ꯃꯨꯛꯇꯛꯇ ꯍꯗ꯭ꯔꯦ ꯑꯣꯆꯥꯆꯥꯆꯥ ꯑꯣꯀꯦ ꯑꯣꯀꯦ ꯂꯣꯏꯕꯒꯤ ꯋꯥꯔꯤꯒꯗꯤ ꯁꯥꯈꯤꯅꯣꯗ
ꯏꯟꯇꯔꯅꯦꯦ ꯏꯔꯂ ꯏꯟꯗꯔꯅꯦꯦ ꯏꯔꯂ ꯌꯦꯔꯄꯣ
ꯑ ꯈꯪꯗꯦ ꯑꯗꯣ ꯅꯣꯏ ꯍꯥꯏꯔꯒ ꯅꯪ ꯕꯣꯜ ꯌꯦꯡꯕ ꯀꯥꯟꯗ ꯏꯟꯇꯔꯅꯦꯠꯇꯤ ꯀꯃꯥꯏꯅ ꯇꯧꯋꯦ ꯀꯌꯥꯃꯨꯛ ꯆꯥꯕ꯭ꯔꯣ
ꯑꯗꯨ ꯎ ꯕꯨꯁꯇꯔꯗꯤ ꯍꯥꯞꯇꯦ ꯑꯗꯣ ꯐꯥꯏꯚꯖꯤ ꯕꯨꯀꯥꯔꯗꯤ ꯑꯗꯨꯝ ꯀꯔꯤꯁꯨ ꯇꯧꯗꯦ ꯑꯗꯨꯝ ꯃꯔꯛꯔꯛ ꯈꯣꯏ ꯀꯥꯝꯅꯦ ꯑꯗꯨꯗꯥ ꯇꯥꯕꯗ ꯐꯥꯏꯚ ꯖꯤꯗꯤ ꯑꯗꯨꯝ ꯑꯟꯂꯤꯃꯤꯇꯦꯠ ꯂꯩꯌꯦꯅ ꯑꯗꯨꯒꯤ
ꯐꯥꯏꯚ ꯖꯤꯁꯦ ꯑꯟꯂꯤꯃꯤꯇꯦꯠꯔꯣ
ꯑꯟꯂꯤꯃꯤꯇꯦꯠ ꯍꯥꯞꯄ ꯍꯅ
ꯑ ꯑꯩꯗꯤ ꯑꯗꯨ ꯃꯆꯨ ꯇ꯭ꯔꯥꯏ ꯇꯧꯔꯨꯗ꯭ꯔꯤꯅꯦ ꯎꯝ
ꯅꯪꯗꯣ ꯐꯥꯏꯚ ꯑꯣꯏꯔ
ꯑꯣ ꯆꯨꯝꯃꯦ ꯆꯨꯝꯃꯦ ꯑꯩꯈꯣꯏꯅ ꯄꯥꯏꯔꯤꯕ ꯐꯣꯟꯁꯦ ꯐꯣꯔ ꯖꯤ ꯑꯣꯏꯔꯝꯒꯅꯤ
ꯑꯣ ꯐꯥꯏꯚ ꯖꯤ ꯑꯣꯏꯔꯝꯗꯤ ꯊ꯭ꯔꯤ ꯁꯤꯛꯁꯇꯤꯒꯤ ꯍꯥꯞꯄ꯭ꯔꯗꯣ ꯑꯄꯗꯤ ꯑꯟꯂꯤꯃꯤꯇꯦꯠꯅꯦꯕ
ꯑꯣ ꯍꯧꯖꯤꯛꯀꯤ ꯔꯤꯆꯥꯔꯖ ꯄ꯭ꯂꯥꯟ ꯂꯣꯏꯗ꯭ꯔꯤ ꯐꯥꯎꯕ
ꯍꯣꯏ ꯑꯗꯤꯗꯅꯦ ꯐꯥꯏꯚ ꯤ ꯑ ꯐꯥꯏꯚ ꯖꯤ ꯄꯥꯏꯕꯁꯤꯡꯦꯡꯗꯤ ꯍꯣꯏ ꯄꯔꯖꯤ ꯄꯥꯏꯁ ꯁꯤꯡꯒꯤꯗꯤ ꯑꯗꯨꯝ ꯇꯨ ꯖꯤꯕꯤ ꯉꯥꯛꯇ ꯄꯤꯌꯦꯅ ꯑꯗꯣ
ꯍꯣꯏ ꯍꯣꯏ
ꯇꯨ ꯖꯤ ꯕꯤ ꯑꯟꯂꯤꯃꯤꯇꯦꯠꯅꯦ ꯑꯗꯣ ꯐꯥꯏꯚ ꯖꯤ ꯀꯥꯗ꯭ꯔꯗꯤ ꯑꯗꯨꯝ ꯇ ꯇꯨ ꯖꯤꯕꯤꯗ ꯂꯣꯏꯔꯗꯤ ꯑꯗꯨꯝ ꯇꯧꯈ꯭ꯔꯦꯕ